ꯍꯜꯂꯣ
ꯏꯃꯥꯟꯅꯕꯤ
ꯑꯥꯎ ꯍꯣ
ꯑꯥ
ꯑꯥ ꯑꯁ ꯂꯩꯌꯦꯗ
ꯋꯥꯁꯤ ꯍꯥꯏꯒꯦ
ꯎꯝ ꯍꯥꯏꯌꯣ
ꯏꯁꯤꯡ ꯂꯩꯦꯛꯇ꯭ꯔꯗꯤ ꯁꯨꯡꯌꯥ ꯌꯥꯔꯣꯏꯌꯦ
ꯀꯔꯤ
ꯑꯗꯤꯁꯤ ꯈꯥꯏ ꯌꯥꯔꯣꯏꯌꯦꯦ ꯑꯤꯡ
ꯍꯣꯏ ꯑꯗꯨ ꯑꯩꯅ ꯍꯥꯏꯕꯗꯣ ꯑꯩꯗꯤ ꯂꯦꯛꯅꯤꯡꯉꯦꯕꯀꯣ ꯏꯃꯥ ꯏꯕ ꯏꯃꯥꯅ ꯍꯥꯏꯔꯛ ꯇꯏꯁꯦ ꯍꯣꯏ ꯂꯦꯛꯁꯅꯨ ꯂꯦꯛꯁꯅꯨ ꯍꯥꯏ ꯌꯥꯎꯁꯅꯨ ꯑꯩ ꯑꯗꯨꯝ ꯈꯪꯕꯒꯤ ꯍꯥꯏꯕꯅꯦꯕꯀꯣ ꯍꯌꯦꯉ ꯑꯗꯨꯗꯣ ꯌꯥꯎꯁꯅꯨ ꯑꯗꯨꯕꯨ ꯂꯦꯛꯄꯗꯤ ꯄꯥꯝꯗꯦ ꯍꯥꯏꯔꯛꯀꯅꯦꯕ ꯃꯇꯝ ꯐꯠꯇꯦ ꯍꯥꯏꯔꯗꯧ ꯃꯥꯜꯂꯦꯕ
ꯁꯤꯟꯅ ꯁꯤꯟꯅꯒꯦ ꯍꯥꯏꯔꯁꯨ ꯐꯪꯗꯦ
ꯑ
ꯅꯪꯗꯁꯨ ꯑꯩꯉꯣꯟꯗ ꯆꯞ ꯃꯥꯟꯅꯅ ꯍꯥꯏꯕꯒꯨꯝꯅꯅꯦ ꯑꯩꯅ ꯅꯉꯣꯟꯗ ꯍꯥꯏꯁꯤ ꯅꯠꯇ꯭ꯔꯥ
ꯑꯗꯨꯅꯦ ꯑꯩꯁꯦ ꯑꯩꯁꯨ ꯌꯥꯝ ꯂꯦꯛꯅꯤꯡꯉꯦꯕ ꯅꯣꯏꯒꯤ ꯍꯥꯏꯗꯤ ꯂꯨꯍꯣꯡꯕꯁꯦ ꯑꯍ ꯑꯍꯥꯟꯕ ꯍꯥꯏꯕꯗꯤ ꯑꯣꯏꯗꯧꯔꯕꯅꯤꯅꯀꯣ
ꯁꯤꯃꯒꯅꯤ ꯑꯗꯨꯅꯤ
ꯑꯩꯁꯨ ꯍꯣꯏ ꯑꯩꯁꯨ ꯌꯥꯝꯅ ꯑꯦꯛꯁꯄꯤꯔꯤꯦꯟꯁ ꯂꯩꯅꯤꯡꯉꯦꯕ ꯀꯃꯥꯏ ꯀꯃꯥꯏ ꯇꯧꯕ꯭ꯔꯥ ꯑꯩ ꯑꯩꯁꯨ ꯀꯝꯄ꯭ꯂꯤꯠꯂꯤ ꯇꯨꯒꯤ ꯑꯔꯣꯏꯕ ꯐꯥꯎ ꯌꯎꯅꯤꯡꯉꯦꯕ ꯑꯗꯨꯕꯨ ꯑꯣꯏꯗꯧ ꯃꯥꯟꯗꯦꯕ ꯇꯥꯅꯤꯡꯗꯦ ꯇꯥꯅꯤꯡꯗꯦ ꯅꯪ ꯂꯨꯍꯣꯛꯉꯣꯏ ꯀꯥꯏꯗ ꯇꯥꯅꯤꯡꯗꯦ ꯈꯪꯗꯦ ꯑꯩ ꯅꯪ ꯂꯨꯍꯣꯡꯕ ꯌꯥꯎꯔꯨꯗꯤ ꯑꯩ ꯀꯅꯥ ꯌꯥꯎꯗꯣꯏꯅꯣ ꯑꯗꯨꯗꯤ ꯑꯩꯗꯤ ꯃꯩꯇꯩ ꯏꯃꯥꯟꯅꯕꯤꯒꯤ ꯃꯩꯇꯩ ꯏꯃꯥꯟꯅꯕꯤ ꯑ ꯄꯥꯟ ꯁꯣꯔꯤ ꯑ ꯀꯩꯅꯣ ꯀꯩꯅꯣ ꯅꯪ ꯑꯩ ꯍꯥꯏꯕꯗꯤ ꯅꯪ ꯑꯣ ꯅꯪꯒꯨꯝꯕ ꯃꯔꯨꯞ ꯂꯩ ꯍꯥꯏꯕꯁꯦ ꯍꯥꯏꯕꯗꯤ ꯑꯩ ꯌꯥꯎꯗꯕꯗꯨꯕꯨ ꯀꯔꯤꯕꯨ ꯀꯔꯤꯕꯨ ꯀꯥꯟꯅꯔꯤꯕꯒꯦ ꯍꯣꯏ
ꯑꯗꯣ ꯑꯁ ꯑꯩꯅ ꯍꯥꯏꯔꯤꯁꯦ ꯏꯃꯥꯟꯅꯕꯤ ꯑꯩꯒꯤ ꯂꯨꯍꯣꯡꯕꯗꯨꯗꯤ ꯑꯜꯂꯛꯅꯦꯕ ꯈꯔ ꯃꯥꯟꯅꯔꯛꯑꯔꯣꯏꯕ ꯌꯥꯎꯍꯜꯂꯅꯤꯅꯦ ꯅꯪꯕꯨ ꯑꯗꯨ ꯑꯣꯏꯔꯁꯨ ꯃꯤꯒꯤ ꯑꯩ ꯑꯩꯒ ꯂꯩꯃꯤꯟꯅꯔꯒ ꯌꯥꯎꯕ ꯍꯥꯏꯗꯨꯒ ꯑꯩ ꯏꯁꯥ ꯂꯨꯍꯣꯡꯕꯗꯨꯒ ꯈꯦꯠꯅꯔꯒꯅꯦꯕ ꯈꯔ ꯈꯪꯕ꯭ꯔꯥ
ꯈꯪꯉꯦꯕ ꯅꯣꯏꯒꯤ ꯏꯃꯨꯡꯒꯤꯁꯤꯁꯨ ꯌꯧꯋꯤ ꯅꯤꯡꯅꯤꯡꯉꯦ ꯅꯪꯒꯤꯁꯨ ꯑꯗꯨꯝ ꯌꯧꯅꯤꯡꯉꯦ ꯍꯥꯏꯕ ꯍꯣꯏ ꯑꯃ ꯑꯆꯧꯕꯤꯒꯤꯁꯨ ꯌꯧꯅꯤꯡ
ꯑꯩ ꯋꯥ ꯑꯃ ꯍꯥꯏꯒꯦꯀꯣ ꯑꯩ ꯅꯣꯏꯒꯤ ꯌꯨꯝꯗꯁꯨ ꯢꯟꯕꯥꯏꯇꯦꯁꯟ ꯄꯤꯔꯅꯤꯅ ꯑꯗꯣ ꯄꯤꯕ ꯀꯥꯟꯗꯅꯦ ꯅꯣꯏ ꯃꯃꯥꯔꯥ ꯄꯥꯕꯨꯡ ꯂ ꯑꯃ ꯁꯨ ꯂꯥꯛꯍꯜꯂꯁꯦꯕ
ꯏꯃꯥꯗꯤ ꯁꯣꯏꯅ ꯂꯥꯛꯀꯥꯟꯗꯤ ꯄꯥꯕꯨꯛꯗꯤ ꯊꯥꯖꯗ꯭ꯔꯦ
ꯄꯥꯕꯨꯛ ꯅꯣꯏ ꯆꯠꯊꯠꯀꯟꯗꯕ꯭ꯔꯥ
ꯑꯗꯨ ꯑꯗꯨ ꯍꯥꯏꯕꯗꯤ ꯅꯣꯏꯒꯤ ꯀꯔꯤꯒꯤ ꯄꯥꯛ ꯆꯠꯀꯟꯗꯦꯕ
ꯑꯣ ꯑꯗꯨꯗꯤ ꯑꯣ ꯑꯁ ꯑꯩꯈꯣꯏꯗꯤ ꯂꯥꯛꯇ ꯂꯥꯛꯀꯦꯔꯀꯣ ꯃꯥꯁꯦ
ꯈꯪꯗꯦꯕ
ꯎꯝ ꯐꯖꯗꯕ꯭ꯔꯥ
ꯊꯥꯖꯗꯕ ꯑꯗꯨꯕꯨ ꯑꯗꯨ ꯃꯇꯝꯗ ꯁꯄꯣꯁ ꯑꯩꯒꯤ ꯏꯅꯧ ꯅꯨꯄꯥ ꯒꯥꯔꯤ ꯊꯧꯕ ꯍꯩꯕ ꯈꯣꯠꯄ ꯑꯣꯏꯔꯗꯤ ꯉꯥꯏꯍꯥꯛꯇꯪ ꯏꯃꯥꯗꯣ ꯂꯥꯛꯄ ꯌꯥꯎꯔꯗꯤ ꯈꯝꯖꯦ
ꯂꯥꯛꯄ ꯌꯥ ꯂꯥꯛꯄꯤꯔꯗꯤ ꯐꯅꯤꯗ ꯑꯗꯣ ꯅꯪꯕꯨꯅꯦ ꯍꯣꯏ ꯌꯥꯎꯍꯟꯅꯤꯡꯉꯤꯁꯦ ꯑꯩ ꯍꯥꯏꯅꯔꯁꯨ ꯍꯥꯏꯅꯔꯒꯦꯕꯗꯣ
ꯑꯦ ꯑꯩꯁꯨ ꯌꯥꯎꯅꯤꯡꯏ ꯌꯥꯎꯅꯤꯡꯗꯕ ꯅꯠꯇꯦꯅꯦ
ꯍꯥꯏꯗꯤꯅꯦ ꯄꯨꯔꯥ ꯅꯪꯁꯦ ꯀꯨꯝꯍꯩ ꯑꯃ ꯑꯣꯏꯅꯤ ꯍꯥꯏꯇꯥꯔꯦ
ꯑꯗꯨꯝ ꯃꯇꯝꯗ ꯅꯪꯗꯤ ꯑꯗꯨ ꯍꯥꯏ ꯋꯥꯅꯦ ꯏꯕꯥꯅꯤꯁꯨ ꯄꯄꯥꯛ ꯄꯨꯜꯂꯔꯣꯏꯗ ꯊꯕꯛ ꯅꯪ ꯅꯪꯁꯨ
ꯑꯁ ꯅꯪꯒꯤ ꯐ꯭ꯔꯦꯟꯗꯣ ꯌꯥꯝ ꯌꯥꯝꯃꯛꯇꯣꯏꯅꯦ ꯏꯃꯥꯟꯅꯕꯤ ꯌꯥꯝ ꯂꯩꯌꯦ
ꯑꯩ ꯇꯜꯂꯦꯕ
ꯑ ꯂꯩ ꯑꯗꯨꯝ ꯈꯪꯅꯔꯗꯕꯅꯤ ꯑꯩꯁꯨ ꯅꯣꯏꯔꯛꯑꯒ ꯂꯥꯛꯑꯗꯤ ꯅꯪ ꯃꯅꯥꯛ ꯅꯃꯥꯟꯅꯕꯤꯗ ꯑꯩ ꯈꯪꯅꯔꯣꯏꯗ꯭ꯔꯣ
ꯈꯪꯅꯅꯤꯗꯨ ꯍꯣꯏ ꯑꯗꯨꯔꯁꯨ ꯃꯤꯁꯦ ꯃꯥꯟꯅꯗꯦꯕ ꯑꯩꯗꯤ ꯑꯗꯨꯃ ꯇꯜꯂꯦꯕ
ꯑꯗꯣ ꯑꯃꯗꯤ ꯁꯣꯏꯉꯪꯅꯤꯗꯅ ꯑꯗꯨꯗꯨꯅ ꯀꯔꯤꯝ ꯈꯟꯒꯅꯨ ꯑꯩꯁꯨ ꯇꯟꯂꯦ ꯑꯗꯨꯕꯨꯗꯤ ꯑꯗꯨ ꯑꯣꯏꯔꯁꯨ ꯑꯁ ꯀꯤꯝ ꯈꯟꯅꯨ ꯑꯩ ꯂꯩꯗꯣꯏ ꯁꯤꯅꯦ ꯑꯁ ꯀꯩꯅꯣꯅꯦ ꯍꯦ ꯅꯪꯕꯨ ꯑꯍꯤꯡ ꯂꯦꯛꯄꯗꯣ ꯌꯥꯔꯗꯤ ꯅꯨꯡꯉꯥꯏꯅꯤꯗ ꯑꯁꯦꯡꯕꯒꯤ
ꯑꯗꯣ ꯑꯗꯨ ꯃꯇꯝꯗ ꯀꯔꯝ ꯀꯥꯟ ꯇꯥꯔꯛꯀꯦꯔꯥ
ꯍꯦ ꯍꯥꯏꯔꯣ ꯍꯥꯏꯔꯣ
ꯀꯔꯝ ꯀꯥꯟ ꯇ ꯂꯥꯛꯀꯦꯔꯕ
ꯈꯪꯗꯦꯕ ꯃꯊꯪ ꯆꯍꯤ ꯍꯥꯏꯌꯦꯕ
ꯀꯔꯝꯕ ꯊꯥ
ꯑꯗꯨꯁꯨ ꯈꯪꯗ꯭ꯔꯤꯕ ꯑꯩ ꯃꯊꯥ ꯌꯥꯝ ꯁꯥꯔꯒ ꯂꯩꯕꯅꯦꯕ ꯑꯗꯨꯒꯤ꯫
ꯑꯣ
ꯍꯥꯏꯕꯗꯤ ꯑꯩꯈꯣꯏꯅ ꯑꯦꯛꯖꯥꯝ ꯂꯩꯕ ꯅꯠꯇ꯭ꯔꯒꯅ ꯂꯩꯕ ꯃꯇꯥꯡꯗ ꯑꯣꯏꯔꯗꯤ,
ꯌꯥꯝ ꯁꯥꯏꯌꯦꯕ ꯑꯗꯨꯒꯤ ꯑꯣꯏꯔꯅꯦ ꯅꯠꯇ꯭ꯔꯥ?
ꯅꯨꯡꯁꯥ ꯁꯥꯔꯦꯍꯦ꯫
ꯑꯩꯁꯨ ꯌꯥꯝ ꯌꯥꯎꯅꯤꯡꯉꯦ꯫ ꯖꯨꯂꯤꯌꯥ
ꯅꯪ ꯀꯤꯟ ꯊꯤꯜꯂꯅꯤ ꯑꯃꯗꯨꯁꯨ ꯁꯣꯏꯕꯅ ꯍꯥꯏꯔꯣ ꯍꯥꯏꯔꯣ꯫ ꯎꯝ꯫
ꯃꯣꯏꯁꯦ ꯀꯔꯝ ꯀꯥꯟ ꯂꯣꯏꯒꯦꯔꯥ?
ꯈꯪꯗꯦ ꯉꯁꯥꯏꯗꯩ ꯃꯊꯥ ꯁꯥꯏꯌꯦꯅ ꯑꯝꯇꯣꯏꯕ ꯂꯣꯏꯔꯕꯅꯤ꯫
ꯍꯥꯏꯗꯤ?
ꯁꯕꯖꯦꯛꯇꯣ ꯑꯦꯛꯖꯥꯝꯗꯣ꯫ ꯒ꯭ꯌꯥꯟ ꯇꯥꯈꯤꯗꯕꯒꯤ ꯑꯁ ꯎꯝ ꯁꯕꯖꯦꯛ ꯑꯃ ꯐꯦꯜ ꯇꯧꯋꯦ ꯍꯥꯏꯅꯒꯨꯝ ꯍꯥꯏꯌꯦꯕ꯫
ꯀꯩꯅꯣ? ꯑꯦꯛꯖꯝ ꯉꯥꯏꯔꯤꯗꯨꯕꯣ꯫
ꯃꯣꯏ ꯉꯔꯥꯡ ꯉꯁꯥꯏ ꯉꯔꯥꯡ ꯆꯠꯄꯗ ꯅꯍꯥꯟ ꯆꯠꯄꯗ ꯀꯩꯅꯣꯝ ꯌꯦꯡꯉꯦ ꯍꯥꯏꯌꯦꯕꯀꯣ꯫ ꯊꯣꯛꯇꯦꯕ ꯊꯣꯛꯇꯦꯕ ꯊꯣꯛꯇ꯭ꯔꯤꯉꯩꯗꯅꯦ ꯑꯗꯨꯝ ꯌꯦꯡꯉꯛꯄ ꯆꯤꯞ ꯆꯦꯗꯣ ꯍꯥꯏꯕ ꯑꯣꯖꯥꯝ ꯃꯅꯥꯛ ꯆꯪꯕꯒꯤ ꯍꯥꯏꯌꯦꯕ꯫
ꯑꯦ ꯀꯩꯩꯅꯣ ꯍꯥꯏꯁꯤꯕ ꯌꯥꯕ꯭ꯔꯣ ꯑꯗꯨꯃꯥꯏꯅ?
ꯃꯣꯏꯒꯤꯗꯤ ꯀꯣꯂꯦꯖ ꯃꯁꯥꯃꯛꯅꯤꯗꯅ ꯑꯣꯖꯥꯁꯨ ꯃꯣꯏ ꯀ꯭ꯂꯥꯁ ꯃꯁꯥꯃꯛꯀꯤ ꯑꯣꯖꯥꯅꯤꯗꯅ꯫ ꯑꯗꯨꯗꯨꯅ ꯑꯗꯨꯃꯥꯏꯅ ꯍꯥꯏꯌꯦ ꯑꯗꯣ ꯈꯪꯗꯦꯗ꯫ ꯃꯊꯥ ꯁꯥꯏꯌꯦ ꯅ ꯇꯧꯔ ꯂꯩꯕꯅꯦ ꯑꯗꯨꯝ꯫
ꯀꯩꯅꯣ ꯍꯥꯏꯁꯤꯕꯣ?
ꯒ꯭ꯤꯌꯟ ꯇꯥꯗꯦ ꯃꯥꯁꯦ꯫
ꯖꯥꯠ ꯖꯥꯠꯅꯦ꯫
ꯇꯥꯕ꯭ꯔꯣ?
ꯇꯥꯏꯌꯦ꯫
ꯑꯣ ꯉꯥꯏꯌꯣꯀꯣ꯫
ꯉꯥꯏꯌꯣꯀꯣ꯫ ꯌꯥꯝ ꯋꯥꯔꯦꯗ꯫ ꯁꯥꯥꯕꯅꯁꯨ ꯈꯪꯕ꯭ꯔ, ꯈꯨꯁꯥ ꯑꯃ ꯂꯣꯏꯔꯦ꯫
ꯑꯍꯥꯎꯕ ꯆꯥꯅꯤꯡꯉꯦ꯫
ꯄꯩꯁꯥ ꯄꯨꯊꯣꯔꯛꯑꯣ꯫
ꯄꯩꯁꯥ ꯄꯩꯁꯥ ꯄꯩꯁꯥ ꯅꯪ ꯅꯪ ꯁꯤꯕ ꯃꯇꯝꯗ ꯅꯠꯇ꯭ꯔꯒ ꯅꯪ ꯂꯨꯍꯣꯡꯕ ꯃꯇꯝꯗ ꯑꯩ ꯄꯩꯁꯥ ꯕꯟꯗꯜ ꯕꯟꯗꯜ ꯕꯟꯗꯜ
ꯎꯁ ꯍꯦꯟꯃꯟꯈ꯭ꯔꯦ ꯢꯕꯦꯝꯃ꯫
ꯉꯔꯥꯡ ꯑꯥ ꯅꯪ ꯀꯩꯅꯣ ꯀꯣꯜꯒ ꯅꯪ ꯀꯅꯥ ꯅꯣꯏ ꯏꯃꯨꯡ ꯁꯟꯅꯕ ꯃꯇꯝꯗ ꯑ ꯃꯈꯣꯏ ꯑꯆꯧꯕꯤꯗꯣ ꯂꯥꯛꯑꯦꯅ ꯅꯨꯡꯗꯥꯡ ꯋꯥꯏꯔꯝꯗ
ꯎꯝ
ꯑꯗꯣ ꯃꯥ ꯅꯅꯥꯛꯇ ꯐꯝꯃꯤꯗꯨ ꯀꯩ ꯀꯩ ꯍꯥꯏꯅꯤꯡꯉꯤꯅꯣꯕ
ꯈꯪꯗꯦ
ꯅꯪꯉꯣꯟꯗ ꯃꯨꯟꯅ ꯌꯦꯡꯉꯒ ꯂꯩꯕꯗꯣ ꯍꯥꯏꯕ
ꯀꯩ ꯍꯥꯏꯅꯤ
ꯅꯣꯏ ꯑꯩ ꯅꯣꯛꯅꯤꯡꯕꯁꯦ ꯑꯩ ꯋꯥ ꯉꯥꯡꯗꯤ ꯉꯥꯡꯅꯤꯡꯕ ꯇꯟꯈ꯭ꯔꯕ
ꯌꯦ ꯗꯔꯛꯄꯗꯣ
ꯑꯗꯨꯒ ꯃꯨꯟꯅ ꯌꯦꯡꯉꯛꯑꯦꯕ ꯑꯗꯣ ꯃꯥꯗꯣ ꯋꯥ ꯍꯥꯏꯅꯤꯡꯕ ꯑꯃ ꯂꯩꯕ ꯇꯥꯏꯞ ꯇꯧꯋꯦꯕ ꯑꯗꯨꯒꯤ ꯑꯗ ꯁꯨꯝ ꯑꯩ ꯆꯠꯂꯒꯦ ꯑꯩ ꯍꯪꯗꯦ
ꯑꯥꯎ ꯍꯪꯗꯕ꯭ꯔꯣ
ꯀꯩꯏꯝ ꯍꯥꯏꯗꯦ ꯑꯩ
ꯎꯝ
ꯍꯥꯥ ꯀꯔꯤ ꯍꯥꯏꯕ꯭ꯔꯣ
ꯀꯩꯏꯝ ꯍꯥꯏꯗꯦꯗ ꯎꯆꯦꯛ ꯃꯈꯣꯡ ꯈꯣꯡꯕ ꯇꯥꯏꯌꯦ
ꯎꯝ
ꯌꯥꯝ ꯅꯨꯡꯉꯥꯏꯔꯝꯕ ꯃꯥꯜꯂꯤꯀꯣ ꯅꯣꯏꯒꯤ ꯔꯨꯝꯗꯤ
ꯁꯥꯏ ꯃꯤ ꯅꯣꯏꯒ ꯈꯣꯏꯒ ꯆꯞ ꯃꯥꯟꯅꯔꯝꯒꯅꯤ ꯃꯤ
ꯅꯣꯏꯗ ꯎꯆꯦꯛ ꯃꯈꯣꯜ
ꯀꯔꯤ ꯅꯪꯗꯤ ꯁꯤꯔꯝꯃꯅꯤꯅꯦ ꯁꯥꯕꯗꯨꯒ
ꯌꯥꯝ ꯁꯥꯏꯌꯦ ꯏꯃꯟꯅꯕꯤ
ꯄꯜꯂꯈ꯭ꯔꯅꯨꯗ
ꯈꯥꯡꯕ ꯂꯥꯛꯄꯅꯤ ꯇꯨꯝꯊꯣꯛꯑꯣꯅ
ꯇꯨꯝꯅꯤꯡꯗꯦꯕ ꯇꯨꯝꯃꯗꯤ
ꯎꯝ
ꯍꯣꯔꯦꯟ ꯅꯨꯡꯗꯥꯡꯗꯤ ꯕꯣꯜ ꯌꯦꯡꯁꯤꯅ ꯏꯇꯥ
ꯀꯅꯥ ꯀꯅꯥ ꯂꯩꯒꯦ
ꯕ꯭ꯔꯥꯖꯤꯜꯒ ꯖꯄꯥꯟꯒ ꯍꯥꯏꯒ
ꯑꯥ ꯎꯝ ꯇꯜꯂꯦ ꯄꯨꯡ ꯀꯌꯥ
ꯎꯝ ꯇꯔꯥ ꯃꯈꯥꯏ
ꯑꯣ ꯌꯦꯡꯁꯦ ꯌꯦꯡꯁꯦ
ꯎꯝ ꯀꯩ ꯍꯦꯟꯖꯥꯡ ꯁꯦꯝꯃꯤꯕ
ꯀꯔꯤ
ꯀꯩ ꯍꯦꯟꯁꯥꯡ ꯁꯦꯝꯅꯤꯕ
ꯈꯪꯗꯦ ꯀꯔꯤ ꯁꯦꯝꯁꯤꯔ ꯈꯪꯗ꯭ꯔꯦ
ꯑꯍꯥꯎꯕ ꯊꯣꯡꯉꯣꯍꯦ
ꯑꯩꯈꯣꯏꯒꯤ ꯑꯆꯧꯕꯤ ꯑꯃ ꯂꯩꯌꯦ ꯃꯉꯣꯟꯗ ꯉꯥꯏꯁꯤꯔ ꯈꯪꯗꯦ
ꯍꯥꯎꯕꯤ ꯊꯣꯡꯉꯣ ꯑꯁ ꯀꯩꯅꯣꯅꯦ ꯉꯔꯥꯡ ꯅꯃꯥꯟꯅꯕꯤ ꯑꯃꯅ ꯊꯣꯡꯉꯒ ꯆꯥꯕꯁꯨ ꯌꯥꯗꯦ ꯍꯥꯏ
ꯀꯩꯕ
ꯉꯔꯥꯡ ꯁꯥꯒꯟꯗꯅ ꯆꯥꯛꯁꯨ ꯐꯖꯅ ꯆꯥꯔꯝꯃꯔꯣꯏ ꯍꯥꯏꯕ
ꯑꯗꯨꯒꯤ ꯐꯖꯥꯅ ꯑꯍꯥꯎꯕ ꯊꯣꯡꯉꯣ
ꯏꯁꯤꯡ ꯑꯩꯗꯣ ꯆꯥꯛ ꯆꯥꯔꯁꯨ ꯏꯁꯤꯡ ꯌꯥꯝ ꯊꯛꯄꯒꯤ ꯄꯣꯛꯇꯣ ꯆꯥꯎꯊꯣꯔꯛꯄ
ꯑꯁ ꯌꯥꯝ ꯃꯦꯠꯅꯤꯡꯉꯤ ꯊꯥꯖꯜꯂꯣ
ꯊꯥꯖꯟꯕꯅꯤ
ꯄꯤꯟꯅ ꯊꯤꯜꯂꯒ ꯄꯣꯈꯥꯏ ꯍꯜꯂꯣ
ꯌꯣꯝ ꯆꯠꯅꯤꯡꯉꯦ
ꯑꯝ ꯆꯠꯅꯤꯡꯉꯕ꯭ꯔꯣ
ꯀꯔꯤ
ꯌꯥꯝ ꯆꯠꯅꯤꯡꯉꯕ꯭ꯔꯣ
ꯆꯠꯅꯤꯡꯉꯦ ꯅꯪ ꯆꯠꯅꯤꯡꯗꯕ꯭ꯔꯣ ꯀꯩꯗꯅꯣꯅꯦ ꯅꯠ
ꯆꯠꯅꯤꯡꯉꯦ ꯑꯩ ꯏꯃꯥꯟꯅꯕꯤ ꯑꯃ ꯉꯥꯏꯔꯤ ꯃꯥ ꯍꯥꯏꯔꯛꯄ ꯑꯗꯨꯒꯤ ꯆꯠꯂꯅꯤ
ꯅꯋꯥ ꯎꯅꯤꯡꯗꯕ꯭ꯔꯣ
ꯎꯅꯤꯡꯉꯦ ꯑꯗꯨꯏꯔꯁꯨ ꯍꯧꯖꯤꯛ ꯌꯨꯝ ꯏꯋꯥꯕꯨꯗꯤ ꯌꯨꯝꯅ ꯍꯥꯟꯅ ꯀꯩꯅꯣ ꯄꯤꯕ ꯇꯥꯔꯦꯕ ꯍꯥꯏꯗꯤ ꯑꯩꯖꯦ ꯌꯥꯝ ꯀꯟꯗꯤꯁꯟ ꯂꯨꯔꯦ ꯍꯥꯏ ꯇꯔꯦ ꯌꯨꯝꯖꯦꯒꯣ
ꯀꯩꯅꯣ ꯍꯥꯏꯖꯦ ꯀꯩ ꯂꯨꯔꯒꯦ ꯍꯥꯏꯖꯦ
ꯍꯥꯏꯗꯤ ꯏꯆꯦ ꯑꯃ ꯂꯩꯌꯦꯕ ꯃꯥꯕꯨ ꯌꯥꯝ ꯎꯅꯤꯡꯕꯅ ꯉꯥꯎꯔꯃꯟꯕꯒꯤ
ꯑꯣ ꯆꯠꯈꯤꯗꯧꯔꯕꯗꯨꯒꯤ
ꯑꯣ ꯃꯥꯒ ꯇꯨꯃꯤꯟꯅꯅꯤꯡꯕꯅ ꯁꯤꯔꯦꯕ ꯑꯩꯁꯦ ꯄꯨꯛꯅꯤꯡ ꯅꯨꯡꯁꯤꯌꯦꯗ ꯏꯃꯥꯟꯅꯕꯤ ꯀꯞꯅꯤꯡꯉꯦ
ꯀꯞꯀꯅꯣ ꯀꯞꯀꯅꯣ ꯑꯩ ꯅꯪꯕꯨ ꯐꯨꯝꯖꯤꯟꯕ ꯉꯝꯃꯣꯏ
ꯁꯦꯡꯕ ꯁꯥꯕꯖꯦ ꯉꯝꯗ꯭ꯔꯦ ꯉꯔꯥꯡꯖꯨ ꯇꯨꯝꯗꯦ ꯀ꯭ꯂꯥꯁ ꯆꯠꯄꯗ ꯌꯥꯝ ꯇꯨꯝꯅꯤꯡꯉꯦꯕ
ꯎꯝ
ꯉꯔꯥꯡꯗꯤ ꯂꯣꯏꯅꯃꯛ ꯃꯤ ꯂꯣꯏꯅꯃꯛ ꯁꯥꯔꯝꯃꯦ ꯁꯥꯔꯝꯒꯅꯤ ꯍꯥꯏꯅꯩꯌꯦꯕ
ꯍꯣꯏ
ꯉꯔꯥꯡ ꯌꯝ ꯁꯥꯏꯌꯦꯅ
ꯁꯥꯏꯌꯦ ꯁꯥꯏꯌꯦ ꯉꯔꯥꯡ ꯌꯝ ꯁꯥꯏ ꯈꯨꯁꯥ ꯑꯝ ꯇꯧꯋꯦꯝ ꯅꯪ ꯌꯥꯝ ꯏꯪ ꯇꯞꯄꯤꯉꯣ
ꯀꯔꯤ
ꯁꯨꯝ ꯏꯪ ꯇꯞꯄꯦꯕ ꯈꯣꯟꯖꯦꯜꯖꯦ ꯌꯥꯝ ꯇꯥꯕ ꯌꯥꯝ ꯅꯨꯡꯉꯥꯏꯑꯕ ꯍꯥꯏꯇꯥꯔꯦꯝ ꯑ ꯑꯁ ꯅꯥꯀꯣꯡꯁꯤꯡꯖꯥ ꯌꯩꯍꯦ
ꯍꯩꯕ꯭ꯔꯥ
ꯌꯦ ꯅꯣꯛꯂꯛꯄꯁꯦ
ꯑꯥꯒꯤ ꯑꯥꯗ ꯂꯩꯕ ꯏꯃꯥꯟꯅꯕꯤꯗꯣ
ꯑꯃꯨꯕꯤꯗꯣ
ꯑꯥ
ꯃꯥꯗꯣ ꯎꯝ ꯑ ꯀꯩꯅꯣ ꯀꯩꯅꯣ ꯅꯨꯄꯥ ꯑꯃꯒ ꯋꯥꯔꯤ ꯁꯤꯟꯅꯩ ꯍꯥꯏꯌꯦꯕꯀꯣ ꯏꯟꯁꯇꯥꯗ ꯅꯍꯥꯟꯖꯦ
ꯎꯝ
ꯑꯗ ꯑꯗꯨꯝ ꯃꯥꯅ ꯁ꯭ꯇꯣꯔꯤ ꯊꯥꯒꯠꯄ ꯈꯣꯠꯄꯁꯦ ꯔꯤꯄ꯭ꯂꯥꯏ ꯄꯤꯔꯛꯄ ꯍꯥꯏꯗꯣꯏꯔꯥ ꯅꯨꯄꯥꯗꯨꯅ ꯀꯃꯦꯟ ꯇꯧꯕ꯫
ꯑꯗꯨꯒꯤ ꯅꯝꯕꯔ ꯑꯦꯛꯁꯇꯦꯟꯁ ꯇꯧ ꯑꯦꯛꯁꯇꯦꯟꯁ ꯇꯧꯃꯤꯟꯅꯔꯛꯑꯦ ꯍꯥꯏꯌꯦ꯫
ꯃꯦꯁꯦꯖꯀꯨꯝꯕ ꯊꯥꯔꯦ ꯊꯥ ꯊꯥꯅꯔꯦ ꯍꯥꯏꯌꯦ ꯑꯗꯨꯒ
ꯎꯝ
ꯃꯦꯁꯦꯖ ꯊꯥꯅꯕ ꯃꯇꯝꯁꯤꯗ ꯎꯝ ꯑꯗꯨꯝ ꯍꯧꯖꯤꯛꯀꯤ ꯅꯨꯄꯥꯁꯦ